ꯇꯧꯕ꯭ꯔꯣ ꯑꯣ ꯑꯣ ꯇꯥꯏꯀꯣ ꯕ꯭ꯔꯣ
ꯇꯥꯏ ꯇꯥꯏ ꯆꯥꯛ ꯆꯥꯔꯕꯣ
ꯆꯥꯕꯤꯔꯦ ꯕ꯭ꯔꯣ ꯕ꯭ꯔꯣꯁꯨ ꯆꯥꯕꯤꯔꯝꯃꯅꯤ ꯈꯪꯉꯤꯀꯣ ꯇꯥꯗꯕ꯭ꯔꯣ ꯐꯖꯅ
ꯑꯣ ꯑꯣ ꯂꯥꯎ ꯁ꯭ꯄꯤꯀꯔ ꯂꯩꯇ ꯃꯥꯜꯂꯦꯅꯦ ꯁꯤꯗꯗꯤ
ꯂꯥꯏꯁ ꯑ ꯂꯥꯎ ꯏꯁꯄꯤꯀꯔ ꯑꯗꯨ ꯀꯨꯝꯕꯗꯣ ꯄꯪꯉꯥꯡ ꯉꯥꯡꯔꯣꯏꯁꯤꯀꯣ ꯕ꯭ꯔꯣ ꯑꯩꯗꯤ ꯅꯪꯒꯤ ꯐꯣꯟꯒꯤ ꯃꯔꯝꯒꯤꯗꯨꯗꯤ ꯑꯩꯁꯨ ꯃꯦꯀꯥꯅꯤꯛ ꯅꯠꯇꯗꯃꯤꯅ ꯈꯪꯗ꯭ꯔꯦꯕꯀꯣ
ꯀꯔꯤ ꯃꯊꯦꯜ ꯆꯥꯔꯦ ꯉꯁꯤ
ꯑꯩꯁ ꯉꯁꯤꯁꯦ ꯁꯎꯟ ꯉꯥꯛꯇꯪ ꯆꯥꯏꯅꯦ
ꯏꯁ ꯁꯎꯟ ꯊꯣꯡꯕ꯭ꯔꯣ ꯃꯣꯔꯣꯛ ꯃꯦꯠꯄ꯭ꯔꯣ
ꯑꯁ ꯃꯣꯔꯣꯛ ꯃꯦꯠꯄꯁꯨ ꯊꯣꯡꯕꯁꯨ ꯁꯥꯎꯟ ꯉꯥꯛꯇ ꯉꯥꯏ ꯔꯕꯒꯤ ꯌꯥꯗ꯭ꯔꯦꯅꯦ ꯍꯦ
ꯌꯥꯗꯗꯤ ꯌꯥꯗꯗꯤ ꯀꯃꯥꯏꯟ ꯇꯧꯔꯤꯒꯦ ꯐꯤꯕꯝ
ꯌꯥꯁꯤꯗꯤ ꯊꯥꯔꯇꯤ ꯇꯨ ꯃꯛꯇꯤ ꯁꯨꯗ꯭ꯔꯦ
ꯌꯥ ꯌꯥꯅꯕ ꯑꯗꯨꯝ ꯁꯥꯏꯕꯤꯕ ꯍꯥꯏꯗꯨꯅꯤ
ꯍꯥꯎꯋꯦꯅꯦ ꯍꯥꯎꯋꯦꯅꯦ
ꯎꯝ ꯕ꯭ꯔꯣ ꯍꯣꯏꯗꯤ ꯀꯩ ꯏꯟꯁꯥꯡ ꯆꯥꯕꯤꯔꯒꯦ
ꯑꯁ ꯑꯩꯈꯣꯏꯗꯤ ꯉꯁꯤꯁꯦ ꯁꯧꯒ꯭ꯔꯤ ꯊꯣꯡꯕ ꯑꯃ ꯑꯗꯨꯒ ꯍꯋꯥꯏ ꯊꯣꯡꯕ ꯑꯃ ꯆꯥꯏꯌꯦ
ꯃꯊꯦꯜꯁꯤꯗꯤ ꯃꯩ ꯇꯥꯔꯦꯍꯦ
ꯑ
ꯁꯧꯒ꯭ꯔꯤꯒ ꯍꯋꯥꯏꯃꯨꯛ ꯍꯥꯎꯕꯗꯤ ꯂꯩꯇ꯭ꯔꯦꯍꯦ
ꯍꯥꯎꯋꯦ ꯍꯥꯎꯋꯦ
ꯁꯦ ꯁꯦ ꯕ꯭ꯔꯣꯍꯣꯏꯒꯤꯗꯤ ꯅꯦꯇꯤꯞꯀꯤ ꯁꯣꯝꯒꯤ ꯅꯦꯇꯤꯞꯀꯤ ꯈꯨꯊꯣꯡ ꯑꯣꯛꯁꯥꯒ ꯀꯩꯅꯣ ꯑꯈꯨꯅꯤꯒ ꯊꯣꯡꯕ ꯖꯥꯠꯇ ꯇꯧꯕꯖꯥꯠꯂꯀꯣ
ꯑꯁ ꯑꯗꯨꯒꯨꯝꯕꯗꯣ ꯑꯈꯣꯏꯅꯤ ꯒꯨꯝꯕꯁꯦ ꯁꯤꯗꯗꯤ ꯈꯔ ꯆꯥꯎꯕꯒꯤ ꯃꯅꯝꯁꯨ ꯈꯔ ꯀꯟꯕꯒꯤ ꯄꯥꯛ ꯆꯥꯗꯦꯅꯦ
ꯑꯠꯁꯥ ꯑꯠꯁꯥ
ꯑꯩꯈꯣꯏ ꯃꯅꯤꯄꯨꯔꯒꯤꯗꯨꯅ ꯍꯥꯎꯋꯦ ꯃꯍꯥꯎꯁꯨ ꯂꯩ ꯑꯣꯏꯅꯝꯃꯦ
ꯗꯨꯒꯨꯝꯕꯗꯨꯁꯨ ꯌꯥꯝ
ꯕ꯭ꯔꯣꯒꯤꯁꯤ ꯗꯤ ꯈꯔꯗꯤ ꯂꯨꯗꯧ ꯔꯤꯃꯥꯂꯤꯀꯣ
ꯑꯥ ꯑꯗꯨꯗꯤ ꯀꯔꯤ ꯀꯔꯤ ꯇꯧꯔꯦ ꯉꯁꯤꯁꯦ
ꯉꯁꯤꯁꯦ ꯑꯌꯨꯛ ꯍꯧꯒꯜꯂꯦ ꯊꯕꯛꯀꯤ ꯀꯩꯅꯣꯃ ꯑꯩ ꯀ꯭ꯂꯥꯁ ꯆꯠꯂꯦ ꯑꯦꯁꯤꯁꯇꯦꯟ ꯇꯤꯆꯔ ꯑꯣꯏꯅꯁꯨ ꯍꯥꯞꯄꯤꯕꯀꯣ ꯑꯣꯖꯥꯗꯨꯅꯀꯣ
ꯑ ꯑꯗꯨꯒꯨꯝꯕꯗꯤ ꯍꯥꯏ ꯌꯥꯒꯔꯣ
ꯌꯥꯏ ꯌꯥꯏ ꯁꯤꯒꯨꯝꯕꯗꯤ ꯑꯗꯨꯕꯨ ꯃꯃꯤꯡꯒꯨꯝꯕꯁꯦ ꯀꯩꯅꯣ ꯃꯣꯏ ꯌꯥꯝ ꯑꯣꯖꯥꯒꯤ ꯃꯤꯡꯗꯣ ꯍꯥꯏꯔꯔꯣꯏꯕꯀꯣ
ꯑꯣ ꯍꯣꯏ
ꯑꯗꯨꯒꯤ ꯑꯗꯣ ꯑꯩꯈꯣꯏ ꯑꯣꯖꯥꯗꯣ ꯈꯔ ꯏꯪꯀꯣꯛ ꯏꯇꯣꯗ ꯂꯩꯖꯕ ꯃꯍꯥꯛꯁꯦ
ꯅꯪ ꯀꯣꯆꯤꯡꯗꯨꯗꯤ ꯀꯃꯥꯏ ꯇꯧꯔꯦ
ꯑꯩꯒꯤ ꯀꯣꯆꯤꯡꯁꯤ ꯆꯠꯁꯨ ꯆꯠꯊꯔꯤ ꯑꯦ ꯀꯣꯆꯤꯡꯕꯨꯗꯤ ꯑꯩ ꯍꯧꯗꯔꯤꯗ ꯀꯣꯆꯤꯡꯕꯨꯗꯤ ꯍꯧꯗꯔꯤ ꯑꯗꯨꯕꯨ ꯁꯤ
ꯅꯠꯇꯦ ꯅꯠꯇꯦ ꯑꯗꯨꯒꯤ ꯅꯠꯇꯦ ꯑ ꯀꯝꯄ꯭ꯌꯨꯇꯔꯒꯤꯗꯣ
ꯍꯣꯏꯅꯦ ꯑꯗꯣ ꯀꯝꯄ꯭ꯌꯨꯇꯔꯁꯤꯅꯤꯅꯦ ꯍꯧꯖꯤꯛ ꯇꯧꯔꯒ ꯑꯦꯁꯤꯁꯇꯦꯟꯒꯤ ꯇꯤꯆꯔ ꯑꯣꯏꯅꯁꯨ ꯍꯥꯞꯄꯤꯔꯝꯕꯀꯣ
ꯑꯣ ꯑꯣ ꯑꯦꯁꯤꯁꯇꯦꯟ ꯇꯤꯆꯔ ꯀꯥꯔꯕꯣ ꯅꯪꯁꯦ
ꯀꯥꯔꯤꯅꯤ ꯇꯨꯂꯣꯞꯇꯤ ꯆꯥꯗꯕ ꯀꯣ
ꯃꯦꯟꯇꯔ ꯍꯥꯏꯌꯣ ꯀꯩꯅꯣ ꯑꯗꯨꯗꯤ ꯃꯦꯟꯇꯔ ꯑꯣꯏꯔꯝꯅꯤ ꯑꯅꯧꯕꯁꯤꯡ ꯅꯪꯅ ꯇꯝꯕ ꯑꯣꯏꯔꯝꯅꯤꯅ
ꯃꯥꯅꯤ ꯃꯥꯅꯤ ꯑꯩꯅ ꯇꯧ ꯇꯧꯔꯒ ꯑꯁ ꯀꯗꯥꯏꯗꯒꯤꯀꯣ ꯃꯧꯔꯣ
ꯃꯥꯎꯁꯐꯥꯎ ꯄꯥꯏꯕ ꯍꯩꯇ꯭ꯔꯤꯀꯥꯟꯗꯗꯤ ꯀꯣ ꯕ꯭ꯔꯣ ꯈꯨꯁꯥꯎ ꯑꯃꯅꯤꯍꯦ
ꯑꯗꯨꯗ ꯃꯤ ꯇꯔꯥꯃꯨꯛꯅꯗꯤ ꯈꯪꯉꯕ꯭ꯔꯣ ꯍꯥꯏꯕ ꯀꯥꯟꯗ ꯈꯪꯉꯤ ꯈꯪꯉꯤ ꯇꯧꯔꯅꯤ ꯄꯥꯏꯈꯠꯂꯛꯄꯗꯗꯤ ꯑꯣ
ꯗꫭꯠ ꯗꫭꯠ ꯕꯦꯛ ꯕꯦꯛꯀꯤ ꯕꯥꯇꯟꯒꯨꯨꯝꯕ ꯃꯦꯠꯄ ꯐꯪꯕ ꯐꯪꯕ ꯉꯝꯗꯕ ꯇꯧꯕ ꯌꯥꯗ꯭ꯔꯣ ꯃꯥꯎꯇꯨꯅ
ꯃꯥꯎꯁ ꯐꯥꯎꯁꯦ ꯃꯣꯏ ꯄꯥꯏꯔꯤꯁꯦ ꯕꯣꯝꯒꯨꯝꯕ ꯄꯥꯏꯔꯤꯅꯦ ꯀꯤ ꯀꯤꯅꯀꯣ
ꯗꯕꯜ ꯀꯤꯂꯛꯀ ꯇꯧꯕ ꯍꯩꯇ꯭ꯔꯒ ꯍꯥ
ꯑꯗꯨꯅꯦ ꯑꯗꯨꯅꯦ ꯑꯗꯨꯗꯒꯤ ꯉꯥꯡꯊꯣꯔꯛꯄ ꯁꯣꯔ ꯃꯅꯝꯗꯨꯁꯨ ꯀꯣ
ꯋꯥ ꯉꯥꯡ ꯉꯟꯗꯕ ꯅꯔꯠ ꯈꯔ ꯂꯥꯛꯄꯅꯤꯅ ꯇꯨꯃꯤꯟ ꯇꯨꯃꯤꯟ ꯂꯩꯕꯁꯤꯡꯅꯀꯣ ꯀꯣꯏꯁꯟ ꯑꯃ ꯑꯅꯤ ꯍꯪꯉꯛꯄꯁꯤꯗꯗꯤ ꯎꯐ
ꯎꯝ꯫ ꯑꯗꫭ ꯑꯦꯛꯖꯥꯝꯗꯤ ꯊꯥꯗꯣꯏꯔꯣ ꯑꯗꯨꯒꯤ ꯀꯣꯆꯤꯡꯒꯤ
ꯊꯥꯒꯅꯤ ꯑꯦꯛꯖꯥꯝꯁꯦ ꯂꯥꯁꯇ ꯊꯥꯗꯣꯏꯅꯦ
ꯀꯔꯝ ꯀꯥꯟꯗ ꯊꯥꯒꯅꯤ
ꯁꯪꯗꯦꯅꯦ ꯁꯤꯁꯦ ꯊꯥ ꯑꯃꯒꯤ ꯃꯇꯨꯡꯗꯔ ꯑꯗꯨꯒꯨꯝꯕꯗ ꯊꯥꯒꯤꯔ
ꯑꯗꯨ ꯊꯥꯔꯗꯤ ꯑꯗꯨꯝ ꯁꯥꯔꯇꯤꯐꯤꯀꯦꯁꯟ ꯐꯪꯉꯦ
ꯍꯣꯏ ꯐꯪꯉꯅꯤ
ꯑꯦ ꯅꯪ ꯁꯦꯃꯤꯁꯇꯔꯗꯤ ꯂꯣꯏꯔꯦ ꯁꯥꯔꯇꯤꯐꯤꯀꯦꯠ ꯂꯣꯏ ꯐꯪꯉꯕꯣ꯫
ꯐꯪꯗ꯭ꯔꯤꯍꯦ ꯕꯦꯛꯅ ꯕꯦꯛ ꯂꯩꯔꯤ ꯀꯥꯟꯁꯤꯗ ꯍꯧꯖꯤꯛ ꯑꯦꯁ ꯃꯥꯊꯥ ꯁꯥꯔꯤꯕꯅꯤ
ꯑꯁ ꯁꯕꯖꯦꯛ ꯀꯌꯥ ꯂꯩꯔꯒꯦ
ꯁꯕꯖꯦꯛꯄꯨꯗꯤ ꯑꯃ ꯑꯃꯈꯛꯇꯪ ꯑꯣꯏꯕꯀꯣ
ꯎꯝ꯫
ꯂꯥꯏꯕ ꯂꯥꯏꯕꯗꯅꯦ ꯑꯩꯅ ꯇꯠꯂꯤꯁꯦ
ꯑ
ꯍꯟꯗꯛꯀꯤꯗꯤ ꯍꯥꯏꯗꯣꯔꯛꯇ꯭ꯔꯤꯗ ꯍꯟꯗꯛ ꯂꯥꯁꯀꯤꯗꯨꯗꯤ ꯍꯥꯏꯗꯣꯔꯛꯇ꯭ꯔꯤ꯫
ꯑꯃꯨꯛ ꯊꯥꯈꯤꯗꯣꯏꯔꯣ
ꯍꯣꯏ ꯐꯤꯞꯀꯤꯗꯨꯁꯨ ꯂꯩꯕ ꯀꯣ
ꯋꯦꯗꯔꯗꯤ ꯀꯃꯥꯏ ꯀꯃꯥꯏ ꯇꯧꯒꯦ
ꯑꯁ ꯋꯦꯗꯔꯁꯤꯗꯤ ꯍꯥꯏꯔꯅꯣ ꯕ꯭ꯔꯣ ꯅꯨꯡꯁꯥ ꯈꯨꯁꯥꯁꯤꯗꯤ ꯖꯤꯡꯒꯒꯤ ꯌꯨꯝꯗ ꯑꯃꯨꯛ ꯂꯩꯕꯅꯤꯅ ꯀꯔꯤ ꯇꯧꯔꯨꯅꯤ ꯌꯦꯔꯨꯝ ꯇꯥꯎꯕꯒꯨꯝ ꯑꯗꯨꯝ ꯇꯥꯎꯔꯤꯗꯨꯅꯤ ꯑꯩꯈꯣꯏꯗ ꯂꯩꯔꯤꯕ ꯀꯦꯠ ꯋꯤꯡꯁ ꯂꯦꯠꯇꯨꯁꯨ ꯑꯁ ꯌꯨꯝꯒꯁꯦ ꯂꯩꯇ꯭ꯔꯕ ꯖꯥꯠꯅꯤ
ꯔꯣꯃꯤꯌꯣ ꯑꯃ ꯊꯤꯕ꯭ꯔꯥ ꯀꯔꯤꯅꯣ ꯈꯪꯒꯤ ꯄꯪꯆꯠ ꯆꯠ ꯅꯨꯡꯗꯥꯡ ꯇꯥꯔꯁꯨ ꯂꯩꯔꯣꯏ ꯑꯌꯨꯛ ꯍꯧꯒꯠꯂꯁꯨ ꯂꯩꯔꯣꯏ
ꯅꯨꯡꯊꯤꯟꯗ ꯑꯥ ꯍꯤꯡꯒꯣꯜꯗꯒꯤ ꯊꯣꯛꯂꯛꯄꯗꯒꯤ ꯑꯁ ꯑꯗꯨꯒꯤ ꯐꯤꯕꯝꯗꯨꯗꯤ ꯆꯤꯝꯕꯥꯟꯁꯦ ꯈꯔ ꯇꯨꯝ ꯇꯥꯛ ꯇꯧꯔꯒ ꯀꯣ
ꯌꯥꯏꯀ ꯇꯧꯔꯗꯅꯀꯣ
ꯎꯐꯥꯏ ꯂꯩꯇꯦ ꯎꯐꯥꯏ ꯂꯩꯇꯦ
ꯁꯥꯕꯨꯗꯤ ꯁꯥꯏꯗ ꯑꯩꯈꯣꯏꯁꯨ ꯁꯤꯗꯁꯨ ꯃꯄꯥꯟ ꯊꯣꯛꯄ ꯀꯥꯁꯦ ꯑꯁ ꯀꯥꯟꯅꯝ ꯅꯝꯕꯅꯦ ꯀꯩꯅꯣ
ꯑꯦ ꯁꯤ ꯒꯗꯤ ꯊꯝꯗ꯭ꯔꯣ
ꯑꯦ ꯁꯤ ꯕꯨꯗꯤ ꯊꯝꯃꯦ
ꯑꯁ ꯁꯤꯕꯨ ꯊꯝꯃꯗꯤ ꯈꯔꯗꯤ ꯐꯔꯝꯃꯅꯤ ꯍꯦ
ꯐꯗꯤ ꯐꯩ ꯑꯗꯣ ꯅꯨꯃꯤꯠ ꯑꯅꯤ ꯍꯨꯝꯅꯤꯗꯤ ꯅꯣꯡ ꯇꯥꯕꯒꯤ ꯈꯔ ꯅꯨꯡꯉꯥꯏꯔꯦ ꯋꯦꯗꯔꯁꯦ
ꯈꯣꯏ ꯁ꯭ꯋꯥꯏꯗꯁꯨ ꯅꯣꯡꯕꯨꯗꯤ ꯃꯔꯛ ꯃꯔꯛꯇ ꯆꯨꯋꯦ ꯑꯗꯨꯕꯨ ꯈꯤꯇꯪ ꯈꯤꯇꯪ ꯃꯃꯤꯡꯒꯤ ꯈꯛꯇꯪ ꯆꯨꯕꯀꯣ
ꯎꯝ
ꯎꯝ
ꯅꯌꯥꯝꯕꯗꯤ ꯊꯕꯛ ꯆꯠꯂꯤꯕꯣ
ꯆꯠꯂꯤ ꯃꯥꯁꯨ ꯊꯕꯛꯁꯦ ꯐꯖꯅ ꯆꯠꯂꯤ
ꯏꯔꯥꯡꯒꯨꯝꯕꯗꯤ ꯇꯧꯗ꯭ꯔꯦꯀꯣ
ꯏꯔꯥꯡꯁꯤꯗꯤ ꯍꯣꯏ ꯇꯧꯗ꯭ꯔꯦ ꯍꯧꯖꯤꯛꯄꯨꯗꯤ ꯑꯗꯨꯕꯨ ꯃꯄꯥꯟ ꯊꯣꯛꯄꯗꯤ ꯂꯝꯕꯤ ꯂꯥꯟꯕꯒꯨꯝꯕꯁꯤꯗꯤ ꯇꯧꯗ꯭ꯔꯤ
ꯂꯝꯕꯤ ꯂꯥꯟꯕ ꯍꯥꯏꯗꯤ
ꯁꯨꯝꯕꯁꯨ ꯍꯌꯦꯡꯋꯥꯏ ꯁꯥꯅ
ꯍꯥꯥ
ꯍꯌꯦꯡꯋꯥꯏ ꯁꯥꯟꯅꯁꯦꯕ
ꯑꯣ ꯍꯣꯏ
ꯑꯁ ꯕ꯭ꯔꯣ ꯈꯣꯏ ꯏꯃꯨꯡꯁꯤꯁꯨ ꯃꯤꯗꯤ ꯑꯗꯨꯝ ꯌꯨꯝꯗ ꯗꯨꯝ ꯂꯩꯕꯤꯅꯕ꯭ꯔꯣ
ꯂꯩꯔꯤ ꯈꯔ ꯈꯔꯅ ꯑꯦꯛꯖꯥꯝ ꯊꯥꯕ ꯆꯠꯈꯤ ꯉꯁꯤ
ꯆꯦ
ꯈꯔꯅ ꯑꯦꯛꯖꯥꯝ ꯊꯥꯔꯤ ꯈꯔꯅ ꯑꯦꯛꯖꯥꯝ ꯊꯥꯕ ꯆꯠꯈꯤ ꯈꯔꯅ ꯌꯨꯝꯗ ꯂꯩꯔꯤ
ꯎꯝ ꯕ꯭ꯔꯣꯈꯣꯏꯗꯤ ꯗꯨꯝ ꯀꯣꯏꯕ ꯗꯨꯝ ꯆꯠꯂꯝꯅꯤꯀꯣ
ꯆꯠꯇꯕ ꯀꯨꯏꯔꯦꯗ ꯈꯪꯗꯦ ꯍꯟꯗꯛꯁꯦ ꯅꯦꯛꯁ ꯃꯟꯁꯦ ꯀꯦꯝꯄꯤꯡ ꯆꯠꯁꯤꯔꯥ ꯍꯥꯏꯅ ꯄ꯭ꯂꯥꯟ ꯇꯧꯔꯤꯌꯦ
ꯑꯁ ꯊꯤ ꯅꯨꯡꯉꯥꯏꯅꯤꯅꯦ
ꯍꯣꯏꯅꯦ ꯌꯨꯝ ꯂꯩꯕꯁꯨ ꯌꯥꯗ꯭ꯔꯦꯕ ꯂꯦꯃꯟꯕꯒꯤ ꯍꯥꯄꯨ ꯆꯨꯔꯛꯈ꯭ꯔꯦꯕ ꯒ꯭ꯌꯥꯟ ꯇꯥꯔꯛꯇ꯭ꯔꯦꯕ
ꯋꯥ ꯋꯥꯗꯨꯁꯨ ꯈ꯭ꯔ ꯉꯥꯡꯇꯛ ꯉꯥꯡꯇꯛ ꯇꯧꯕ ꯃꯤꯔꯣꯟꯁꯨ ꯈ꯭ꯔꯗꯤ ꯊꯣꯛꯂꯝꯃꯅꯤꯗ
ꯑꯗꯨꯕꯨꯗꯤ ꯒ꯭ꯌꯥꯟꯕꯨꯗꯤ ꯈ꯭ꯔ ꯈ꯭ꯔ ꯇꯥꯏꯗ
ꯁꯥ ꯂꯩꯕꯒꯗꯤ ꯊꯤ ꯍꯩꯔꯝꯃꯅꯤꯍꯦ
ꯑꯗꯨꯒꯨꯝꯕꯗꯤ ꯊꯥꯏꯅꯗꯒꯤ ꯑꯗꯨꯝ ꯈ꯭ꯔ ꯈ꯭ꯔ ꯒ꯭ꯌꯥꯟ ꯇꯥꯕꯗꯨꯅꯦ ꯑꯗꯨ ꯀꯪꯉꯥꯏꯅ ꯀꯔꯥꯏꯗ ꯋꯥꯔꯤ ꯁꯥꯥꯟꯅꯔꯨꯈꯤꯒꯦ ꯌꯨꯝꯗ ꯇꯪ ꯂꯩꯕ ꯃꯄꯥꯟ ꯊꯣꯛꯑ ꯇꯤꯟꯅꯔꯒ ꯁꯥꯟꯅꯕꯁꯨ ꯅꯠꯇꯦ ꯃꯔꯛ ꯃꯔꯛꯇ ꯗꯨꯀꯥꯟ ꯊꯣꯛꯄ ꯕꯖꯥꯔ ꯊꯣꯛꯄ ꯃꯔꯛ ꯃꯔꯛꯇ ꯍꯥꯏꯕꯇꯪꯗꯨꯅꯤ
ꯑꯁ ꯀꯥꯔꯕ ꯃꯤꯗꯨꯗꯤ ꯃꯄꯥꯟ ꯊꯣꯛꯂꯛꯄꯗꯨꯗ ꯍꯦꯟꯅ ꯀꯥꯔꯝꯃꯅꯤꯅꯦ
ꯀꯅꯥꯅꯣ
ꯀꯥꯔꯤꯕ ꯃꯤꯁꯦꯀꯣ ꯃꯄꯥꯟ ꯑꯗꯨꯋꯥꯏꯗ ꯊꯣꯛꯂꯩ ꯇꯦ ꯊꯤ ꯀꯥꯔꯝꯃꯅꯤ
ꯑ ꯑ
ꯈꯪꯗꯦ
ꯍꯨꯏꯗꯨꯁꯨ
ꯑꯁ ꯍꯨꯏꯗꯤ ꯄꯜꯂꯅꯨꯗ ꯕ꯭ꯔꯣ ꯂꯣꯏ ꯍꯨꯏ ꯂꯩꯈꯤꯗꯕꯩ ꯏꯗꯤ ꯅꯨꯡꯉꯥꯏꯇꯦ ꯊꯤꯟ ꯅꯨꯡꯉꯥꯏꯇꯦ
ꯆꯥꯎꯔꯛꯄꯗꯣ ꯌꯦꯡꯅꯤꯡꯉ ꯂꯩꯔꯒ ꯄꯥꯎꯁꯦ ꯌꯥꯝ ꯅꯨꯡꯉꯥꯏꯇꯕꯩꯅꯦ
ꯑꯗꯨꯅꯤ ꯚꯦꯇꯤꯅꯔꯤꯁꯤꯡꯅ ꯂꯥꯛꯑꯒ ꯑꯁ ꯁꯦꯕꯥꯒ ꯐꯖꯅ ꯄꯩꯁꯥꯒ ꯆꯪꯉꯒ ꯇꯧꯔꯒ ꯐꯅꯤ ꯐꯅꯤ ꯐꯅꯤ ꯇꯧꯔꯒ ꯂꯥꯁꯇ ꯈꯨꯗꯛꯇ ꯌꯥꯔꯝꯗ꯭ꯔꯦꯅꯦ
ꯑꯗꯨ ꯍꯤꯗꯥꯛ ꯍꯤꯗꯥꯛ ꯀꯥꯞꯄꯗꯣ ꯈꯔ ꯌꯧꯗꯕꯒꯤ ꯑꯣꯏꯔꯝꯅꯦ ꯃꯥ ꯑꯉꯥꯡ ꯑꯣꯏꯔꯤꯉꯩꯗ
ꯍꯣꯏ ꯍꯤꯗꯥꯛꯇꯣ ꯑꯃꯈꯛꯇꯪꯅꯦꯕ ꯀꯥꯞꯄꯁꯦ ꯑꯗꯨꯗꯒꯤ ꯅꯥꯕ ꯍꯧꯕꯅꯦꯕ ꯁꯦꯀꯦꯟ ꯗꯣꯁꯁꯦ ꯀꯥꯞꯍꯧꯗ꯭ꯔꯦꯕ
ꯑꯦꯕ ꯑꯗꯨ ꯐꯖꯅ ꯈꯪꯉ ꯊꯥ ꯊꯥ ꯈꯨꯗꯤꯡꯅ ꯇꯧꯔꯗꯤ ꯃꯥ ꯇꯤꯟꯒꯨꯝꯕꯗꯣ ꯍꯣꯏ ꯂꯩꯔꯣꯏꯗꯣꯏꯅꯦꯕ
ꯑꯗꯨꯅꯦ ꯇꯤꯟꯒꯨꯝꯕꯒꯤꯗꯣ ꯑꯗꯨꯒꯨꯝꯕꯗꯤ ꯗꯤ ꯋꯥꯔꯃꯤꯡꯒꯨꯝꯕꯗꯤ ꯐꯖꯅ ꯇꯧ ꯕꯤꯕꯅꯦ ꯑꯗꯨꯒ ꯃꯥꯁꯦ ꯁꯥ ꯆꯥꯔꯨꯕꯗꯒꯤ ꯂꯣꯏ ꯁꯣꯏꯈ꯭ꯔꯕꯅꯦꯕ ꯊꯥꯎꯒꯤ ꯁꯥꯗꯣ
ꯍꯣꯏ ꯍꯣꯏ ꯑꯗꯨꯅꯅꯤ ꯑꯩꯈꯣꯏꯒꯤ ꯂꯣꯀꯦꯜꯒꯤ ꯕ꯭ꯔꯤꯠꯇ ꯇꯧꯕ ꯇꯥꯏꯞꯇ ꯑꯗꯨꯃꯥꯏꯅ ꯇꯧ ꯌꯥꯗꯦꯕ
ꯎꯝ ꯁꯤ ꯅꯤꯡꯍꯜꯂꯦ ꯑꯗꯨꯕꯨ ꯆꯝꯐꯨꯠ ꯈꯛ ꯇꯪ ꯑꯣꯏꯕꯅꯤꯅ ꯁꯥꯗꯣ ꯈꯤꯇꯪ ꯈꯤꯇꯪ ꯃꯀꯣꯛꯇꯣ ꯈꯛꯇꯪ ꯄꯤꯖꯕꯅꯦꯕꯀꯣ
ꯍꯣꯏ ꯑꯗꯣ ꯃꯣꯏ ꯃꯣꯏ ꯌꯦꯡꯉꯣ ꯊꯥ ꯅꯣ ꯊꯥ ꯑꯍꯨꯝꯐꯥꯎ ꯌꯧꯔꯝꯈꯤꯔꯣꯏ ꯀꯗꯥꯏꯗꯒꯤ ꯃꯣꯏꯅ ꯗꯥꯏꯖꯦꯁ ꯇꯧꯕ ꯍꯥꯏꯗꯤ ꯁꯨꯡꯉꯝ ꯉꯝꯃꯔꯣꯏ
ꯃꯥꯅꯦ ꯍꯣꯏ ꯐꯔꯦꯁꯦ ꯕ꯭ꯔꯣ ꯑꯩꯁꯨ ꯆꯥꯛ ꯆꯥꯅꯕ ꯇꯧꯈꯤꯒꯦꯍꯦ
ꯑꯣ ꯄꯨꯡ ꯇꯥꯔꯕꯣ
ꯑꯣ ꯉꯁꯥꯏ
ꯉꯁꯥꯏꯒꯤ ꯕꯣꯜ ꯌꯦꯡꯅꯕꯒꯤ ꯄꯨꯡꯗꯣ ꯑꯗꯨꯗꯣ ꯇꯥꯔꯛꯑꯕ ꯕꯣꯠ ꯌꯦꯡꯅꯕ ꯑꯩ ꯌꯦꯡꯉꯨꯈ꯭ꯔꯒꯦꯀꯣ
ꯍꯣ ꯍꯣꯏ ꯐꯔꯦ ꯑꯗꯨꯗꯤ ꯀꯣ ꯃꯪ ꯐꯔꯁꯦ
ꯍꯣꯏ ꯍꯣꯏ